ꯍ
ꯍꯜꯂꯣ
ꯇꯨꯝꯅꯤꯡꯈ꯭ꯔꯕꯣ
ꯎꯝ ꯇꯨꯝꯅꯤꯡꯗ꯭ꯔꯦꯗ ꯑꯗꯨꯗꯒꯤꯗꯤ ꯑꯩꯗꯤ ꯌꯥꯝ ꯉꯜꯂꯦꯗ ꯇꯨꯝꯕ ꯃꯇꯝ ꯅꯠꯇꯦ ꯑꯩꯗꯤ
ꯑꯩꯗꯤ ꯅꯪ ꯌꯥꯝ ꯍꯥꯏꯔꯣꯏꯗ꯭ꯔꯥ ꯑꯩꯗꯤ ꯌꯦꯍꯂꯝꯃꯤꯅꯦ
ꯑꯣ ꯍꯣꯏ ꯌꯥꯝ ꯀꯩꯅꯣ ꯍꯥꯏꯕꯗꯤ ꯅꯠꯇꯦ ꯑꯗꯨꯝ ꯍꯥꯏꯕꯗꯤ ꯌꯥꯏꯗ ꯀꯩꯁꯨ ꯍꯣꯏ
ꯅꯣꯏ ꯑ ꯍꯥ
ꯎꯝ ꯀꯔꯤꯌꯥ ꯍꯥꯏ ꯍꯥꯏ
ꯉꯁꯥꯏ ꯅꯣꯏ ꯀꯩꯅꯣꯃ ꯃꯤ ꯑꯃ ꯋꯥꯔꯤ ꯁꯥꯔꯝꯕꯗ ꯅꯣꯏ ꯄꯨꯜꯂꯞ ꯂꯩꯃꯤꯟꯅꯕ꯭ꯔꯣ
ꯑ ꯅꯠꯇꯦ ꯅꯠꯇꯦ ꯃꯤ ꯅꯗꯤꯦ ꯍꯥꯏꯗꯤ ꯍꯣꯏ ꯑ ꯌꯥꯝ ꯂꯥꯞꯄꯗꯤ ꯅꯠꯇꯦ ꯑꯗꯨꯁꯨ ꯃꯥꯅꯤ ꯉꯁꯤꯅ ꯇꯤ ꯆꯠꯈ꯭ꯔꯦꯕꯀꯣ ꯑꯗꯨꯒꯤ
ꯃꯥꯅꯗꯤ ꯄꯟꯖꯥꯕꯇ ꯍꯥꯏꯕꯅꯤ ꯅꯪꯅ ꯀꯥꯏꯗ ꯂꯩꯕ
ꯑꯣ ꯑꯦ ꯃꯥꯅ ꯅꯉꯣꯟꯗ ꯑꯗꯨꯝ ꯍꯥꯏꯕ
ꯁꯃꯥꯏꯅ ꯍꯥꯏꯕꯅꯦ ꯑꯩꯗꯤ ꯈꯪꯗꯦ ꯃꯣꯏ ꯍꯣꯁꯇꯦꯜꯗ ꯂꯩꯌꯦꯕ꯭ꯔꯥ ꯀꯩꯅꯣ ꯍꯥꯏꯕꯅꯦ
ꯑꯣ ꯎꯁ ꯅꯪꯁꯨ ꯍꯧꯖꯤꯛꯐꯥꯎ ꯇꯨꯝꯗ꯭ꯔꯤꯌꯦ
ꯅꯣꯏꯩꯅ ꯐꯨꯠꯕꯣꯜ ꯌꯦꯡꯉꯦꯅ ꯇꯧꯕꯅꯦ ꯑꯗꯣ
ꯑꯣ
ꯑꯣꯐꯤꯁꯀꯤ ꯀꯣꯜ ꯁꯦꯟꯇꯔꯁꯦ ꯈꯔ ꯍꯥꯡꯉꯦꯅ
ꯑꯣ ꯁꯣ ꯑꯗꯨꯗꯤ ꯀꯔꯤ ꯁꯞꯄꯣꯔꯠ ꯇꯧ ꯒ꯭ꯔꯁꯄꯦꯟ ꯇꯦꯟ ꯑꯣꯏꯔꯝꯃꯅꯤ ꯑꯩꯗꯑꯩꯗꯤ ꯁꯄꯦꯟ ꯌꯥꯗꯦ ꯑꯩꯗꯤ ꯕꯔꯖꯤꯜ ꯑꯣꯏꯅ ꯕꯔꯒꯥꯒꯤ ꯐꯦꯟ ꯅꯠꯇꯦ ꯑꯩꯗꯤ
ꯑꯥꯠꯁꯥ ꯑꯩꯈꯣꯏꯗꯤ ꯕꯔꯁꯥꯈꯣꯏꯅꯤ ꯑꯩꯈꯣꯏꯗꯤ ꯕꯔꯁꯥ ꯈꯈꯣꯏꯅꯤ
ꯑꯩꯗꯤ ꯔꯦꯜ ꯔꯦꯜ ꯃꯦꯗ꯭ꯔꯤꯠꯅꯦ ꯀꯔꯤ ꯑꯩꯗꯤ ꯔꯦꯜ ꯃꯦꯗ꯭ꯔꯤꯠꯅꯦꯕ ꯑꯗꯨꯒꯤ ꯄꯦꯟ ꯗꯗꯤ ꯚꯥꯠ ꯕꯔꯒꯥ ꯕꯔꯒꯥꯔꯒꯤ ꯄ꯭ꯂꯦꯌꯔꯁ ꯈꯛꯇꯅꯤꯅ ꯑꯗꯨꯒꯤ ꯄꯥꯝꯗꯦ ꯑꯩ
ꯑꯠꯆꯥ ꯑꯗꯨꯗꯤ ꯀꯔꯝꯕ ꯅꯦꯁꯟ ꯁꯞꯄꯣꯔꯠ ꯇꯧꯕꯅꯣ ꯍꯟꯗꯛꯇꯤ ꯅꯦꯁꯅꯦꯜ
ꯑ ꯑꯩꯅ ꯍꯥꯏꯗꯤ ꯈ꯭ꯋꯥꯏ ꯃꯣꯁ ꯄꯥꯝꯕꯗꯤꯀꯣ ꯕ꯭ꯔꯥꯖꯤꯜ ꯕ꯭ꯔꯥꯖꯤꯜ ꯄꯥꯝꯃꯦ ꯑꯗꯨꯒ ꯏꯪꯂꯦꯟ ꯐ꯭ꯔꯥꯟꯁ ꯕꯦꯜꯖꯤꯌꯝ ꯑꯗꯨꯝ ꯄꯥꯝꯃꯦ
ꯑꯗꯨꯗꯤ ꯅꯪꯁꯦ ꯄꯨꯔꯥ ꯑꯦꯟꯇꯤꯕꯔꯁꯥ ꯅꯤꯅꯦ
ꯑꯣ
ꯑꯗꯨꯅꯦ ꯑꯗꯨꯗꯤ ꯏꯕꯥꯅꯤ ꯋꯥꯔꯤ ꯁꯥꯅꯤꯡꯉꯥꯏ ꯌꯥꯝ ꯂꯩꯔꯦ
ꯍꯣ ꯗꯤꯕꯦꯠ ꯇꯧꯁꯦ ꯍꯥꯏꯔꯣ
ꯎꯝ ꯌꯥꯏꯌꯦ
ꯎꯝ ꯑꯩꯁ ꯐꯨꯠꯕꯣꯜ ꯐꯨꯠꯕꯣꯜꯒꯤ ꯃꯇꯝꯗꯗꯤ ꯑꯩ ꯇꯧꯅꯤꯡꯗꯦ ꯇꯜꯂꯦ ꯑꯩꯗꯤ ꯑꯃꯃꯤꯌꯥꯠ ꯁꯞꯄꯣꯔꯠ ꯇꯧꯅꯤꯡꯕꯗꯣ ꯑꯗꯨꯝ ꯇꯧꯖꯁꯅꯨ ꯀꯥꯏꯗꯅ ꯗꯤꯚꯦꯠꯀꯨꯝꯕꯗꯤ ꯑꯩꯗꯤ ꯇꯜꯂꯦ ꯑꯗꯨꯗꯤ ꯅꯪ ꯃꯦꯁꯤ ꯑꯣꯏꯔꯝꯃꯦ ꯃꯦꯁꯤ
ꯍꯣꯏꯗ
ꯑꯩꯗꯤ ꯔꯣꯅꯦꯜꯗꯣꯁꯨ ꯅꯠꯇꯦ ꯍꯥꯏꯗꯤ ꯃꯕꯥꯅꯤꯗꯤ ꯑꯗꯨꯝ ꯑꯅꯤꯗꯤ ꯑꯗꯨꯝ ꯍꯩꯌꯦꯅ ꯑꯗꯨꯁꯨ ꯄꯥꯝꯕꯗꯤ ꯂꯩꯇꯦ ꯃꯕꯥꯅꯤꯗꯤ ꯑꯩꯗꯤ ꯅꯦꯝꯃ꯭ꯔ ꯑꯗꯨꯝ ꯄꯥꯝꯃꯦ
ꯎꯝ ꯅꯍꯥꯟꯗꯤ ꯅꯦꯝꯃ꯭ꯔ ꯐꯦꯟ ꯌꯥꯝꯔꯝꯕꯅꯦ ꯍꯧꯖꯤꯛꯇꯤ ꯃꯤꯁꯦ ꯌꯥꯝꯗꯔꯅꯦ ꯕ꯭ꯔꯥꯖꯤꯜꯒꯤ ꯐꯦꯟ
ꯍꯣꯏ ꯌꯥꯝꯗ꯭ꯔꯦ ꯍꯣꯏ ꯍꯥꯏꯗꯤ ꯏꯁꯄꯦꯟꯗꯗꯤ ꯁꯔꯖꯣ ꯔꯃꯣꯁ ꯔꯃꯣꯁꯗꯣ ꯃꯥꯗꯤ ꯄꯥꯝꯃꯦ ꯃꯥ ꯈꯛꯇ ꯄꯥꯝꯃꯦ ꯑꯇꯣꯞꯄꯗꯤ ꯄꯥꯝꯗꯦ
ꯑꯠꯆꯥ ꯅꯪꯁꯦ ꯐꯨꯠꯕꯣꯜ ꯌꯥꯝ ꯌꯦꯡꯕ ꯃꯥꯜꯂꯦꯗ ꯅꯨꯄꯤꯅ ꯅꯨꯄꯤꯅ ꯁꯨꯃꯥꯏꯅ ꯕ꯭ꯔꯥꯖꯤꯜꯒꯨꯝꯕ ꯄꯥꯝꯕꯁꯦ ꯄꯥꯛ ꯂꯩꯇꯕꯅꯦꯕ ꯍꯣꯏ ꯈꯔ ꯑꯃꯗꯤꯗꯤ ꯑꯗꯨꯝ ꯂꯩ
ꯑꯥ ꯍꯣꯏ ꯍꯣꯏ ꯂꯤꯛꯀꯨꯝꯕꯁꯨ ꯑ ꯍꯥꯏꯗꯤ ꯐꯖꯅ ꯌꯦꯡꯗꯦ ꯑꯗꯨꯁꯨ ꯃꯔꯛ ꯃꯔꯛ ꯑꯗꯨꯝ ꯈꯪꯕ ꯌꯦꯡꯅꯤꯡꯕ ꯃꯇꯝꯗ ꯌꯦꯡꯕꯗꯣ ꯑꯗꯨꯝ ꯌꯦꯡꯉꯦꯗ ꯑꯈꫭꯏꯗꯤ ꯑꯗꯨꯝ ꯍꯣꯏ ꯑꯗꯥ ꯑꯗꯨꯝ ꯌꯦꯡꯉꯦ ꯐꯥꯏꯅꯦꯜꯒꯤꯗꫭ ꯂꯥꯁ ꯇꯥꯏꯝꯗꯣ ꯑꯔꯁꯅꯥꯜꯒ ꯄꯤ ꯖꯤ ꯁꯅꯕꯗꯣ ꯑꯩꯗꯤ ꯑꯔꯁꯅꯥꯜ ꯈꯠ ꯄꯣꯔꯠ ꯇꯧꯕꯅꯦꯕ ꯑꯗꯨꯒ ꯐꯥꯏꯅꯦꯜꯗ ꯃꯣꯏ ꯁꯤꯈ꯭ꯔꯦꯅ ꯑꯗꯨ
ꯑꯠꯆꯥ ꯅꯪꯁꯦ ꯐꯨꯠꯕꯣꯜ ꯈꯛꯇ ꯌꯦꯡꯕ꯭ꯔꯣ ꯑꯇꯣꯞꯄꯁꯨ ꯌꯦꯡꯕ꯭ꯔꯣ
ꯐꯨꯠꯕꯣꯜ ꯑꯗꯨꯝ ꯌꯦꯡꯉꯦ ꯍꯣꯏ
ꯑꯦꯟ ꯕꯤ ꯑꯦꯒꯨꯝꯕ
ꯂꯤꯛꯒꯨꯝꯕ ꯑꯗꯨꯝ ꯌꯦꯡꯉꯦꯗ ꯑꯗꯣ
ꯑꯠꯆꯥ ꯑꯇꯩ ꯏꯁꯄꯣꯔꯠꯁꯇ ꯌꯦꯡꯕ꯭ꯔꯣ
ꯎꯝ ꯑꯇꯣꯞ ꯎꯝ ꯑꯇꯣꯞꯄꯗꯤ ꯑꯗꯨꯝ ꯌꯦꯡꯗꯦ ꯇꯜꯂꯦ
ꯎꯝ
ꯒꯕ꯭ꯔꯦꯌꯥꯒꯤ ꯄꯦꯅꯦꯜꯒꯤ ꯑꯣꯏꯗꯨ
ꯕꯣꯂꯤꯕꯣꯜꯒꯨꯝꯕ ꯌꯦꯡꯗ꯭ꯔꯣ
ꯎꯝ ꯕꯣꯂꯤ ꯕꯣꯜꯗꯤ ꯌꯦꯡꯗꯦ ꯍꯣꯏ ꯃꯦꯠꯁ ꯑꯃ ꯐꯥꯎ ꯌꯦꯡꯗꯦ ꯑꯩꯗꯤ ꯇꯜꯂꯦ
ꯎꯞꯁꯥ
ꯐꯨꯠꯕꯣꯜꯒꯨꯝꯕ ꯍꯦꯟꯅ ꯄꯥꯝꯃꯦ
ꯅꯦꯝꯃ꯭ꯔꯒꯤ ꯐꯦꯟ ꯀꫭ
ꯍꫭ ꯍꯤ ꯍꯤ
ꯑꯗꯨ ꯕ꯭ꯔꯥꯖꯤꯜꯁꯦ ꯉꯝꯗꯧ ꯃꯥꯟꯕ꯭ꯔꯣ ꯅꯪꯒꯤ ꯀꯩꯅꯣꯃꯜꯗꯗꯤ ꯅꯪꯒꯤ ꯃꯣꯠꯇ
ꯑꯣ ꯍꯥꯏꯗꯤ ꯎꯝ ꯈꯟꯗꯦ ꯉꯝ ꯈꯔ ꯁꯣꯜꯂꯦ ꯑꯁꯦꯡꯕ ꯍꯥꯏꯔꯗꯤꯀꯣ ꯉꯝꯗꯤ ꯉꯝꯃꯔꯣꯏ ꯑꯗꯨꯁꯨ ꯈ꯭ꯋꯥꯏ ꯄꯥꯝꯕꯒꯤꯀꯣ ꯑꯗꯨꯒꯤꯅꯤꯗ
ꯑꯣ ꯁꯤ ꯑꯣ ꯉꯁꯥꯏ ꯀꯩꯅꯣꯃ ꯍꯥꯡꯕꯗꯨ ꯂꯣꯏꯁꯤꯟꯗ꯭ꯔꯤꯅꯦ ꯅꯪ ꯀꯥꯏ ꯂꯩꯕꯗꯨꯗꯤ ꯅꯪꯗꯤ
ꯋꯤꯁ
ꯅꯠꯇꯦ ꯅꯪꯅ ꯉꯁꯥꯏ ꯀꯩꯅꯣꯃ ꯍꯥꯏꯔꯒ ꯑꯩ ꯄꯥꯟꯖꯥꯕꯅꯦ ꯑꯗꯨ ꯑꯗ ꯍꯥꯏ ꯑꯩ ꯉꯥꯎꯍꯂꯦꯅꯦ
ꯑꯩ ꯅꯇꯦꯍꯦ
ꯉꯁꯥꯏ ꯅꯝꯕꯔ ꯄꯤꯔꯝꯕꯗꯣ ꯅꯪꯒꯤ ꯃꯔꯨꯞꯅꯦ ꯍꯥꯏꯕꯗꯣ ꯃꯥꯅ ꯑꯗꯨꯝ ꯊꯤ ꯂꯩ ꯑꯗꯨꯗꯤ
ꯀꯔꯤ ꯅꯪ ꯃꯤ ꯑꯇꯣꯞꯄꯥ ꯑꯣꯏꯔꯝꯃꯅꯤꯕ ꯈꯡ ꯑꯣ
ꯑꯅꯤ ꯑꯍꯨꯝ ꯑꯣꯏꯔꯦ ꯇꯦꯛꯁ ꯇꯧꯔꯛꯄ
ꯑꯣ ꯑꯗꯨꯗꯤꯥ ꯇꯣꯉꯥꯟ ꯇꯣꯉꯥꯟꯂꯝꯒꯅꯤ ꯑꯗꯨꯗꯤ
ꯑꯗꯨꯒ ꯅꯪ ꯕꯨꯛ ꯄꯤꯕꯗꯨꯅ ꯀꯅꯥꯅ ꯄꯤꯕ ꯅꯨꯄꯥꯅ ꯄꯤꯕ꯭ꯔ ꯅꯨꯄꯤꯅ ꯄꯤꯕ꯭ꯔꯣ
ꯅꯨꯄꯤꯅ
ꯑꯦꯁ ꯃꯣꯏꯁꯦ ꯉꯥꯥꯎꯋꯤꯗ
ꯑꯝ ꯍꯥ ꯍꯦ ꯎꯝ ꯅꯪ ꯅꯪ ꯒꯤ ꯑꯗꯨ ꯃꯥꯒ ꯑꯗꯨꯝ ꯁꯥꯟꯅꯩ ꯍꯥꯏ ꯁꯅ ꯍꯥꯏ
ꯑꯣ ꯑꯁꯥ ꯑꯁꯥ ꯑꯁꯥ ꯑꯁꯥ ꯈꯪ ꯈꯪꯈ꯭ꯔꯦ ꯈꯪꯈ꯭ꯔꯦ
ꯑꯣ
ꯑꯦꯜ ꯅꯥꯍꯧꯕꯗꯨꯀꯣ
ꯍꯥꯥ
ꯑꯦꯜ ꯅꯥ ꯍꯧꯕ꯭ꯔꯥ
ꯑꯥꯎ
ꯃꯤꯡ ꯃꯃꯤꯡꯗꯨ ꯑꯦꯜ ꯑꯦꯜ ꯍꯧꯕ꯭ꯔꯕ
ꯑꯍꯥ ꯂꯥ ꯑꯗꯨꯗꯤ ꯃꯤ ꯃꯤ ꯑꯇꯣꯞꯄꯅꯤ ꯅꯪ ꯍꯣꯏ ꯅꯪ ꯈꯪꯅꯕ ꯃꯤ ꯌꯥꯝꯕꯒꯤꯀꯣ ꯑꯗꯨꯝ ꯀꯟꯐ꯭ꯌꯨꯁ ꯆꯠꯂꯅꯤ ꯈꯪꯉꯔꯣꯏ ꯈꯪꯉꯔꯣꯏ
ꯃꯤꯀꯥꯏꯗꯒꯤ ꯂꯥꯛꯄ꯭ꯔꯥ ꯈꯪꯗ꯭ꯔꯦ ꯑꯗꯨ ꯅꯪ ꯀꯥꯏꯗ ꯂꯩꯕ꯭ꯔꯣ ꯇꯝꯄꯥꯛꯇ ꯂꯩꯕ꯭ꯔꯣ ꯆꯤꯡꯗ ꯂꯩꯕ꯭ꯔꯣ
ꯑꯩꯁ ꯑꯩꯗꯤ ꯑꯥꯎꯠꯁꯥꯏꯗ ꯂꯩ
ꯁ ꯑꯩꯖꯨ ꯑꯥꯎꯁꯥꯏꯠꯇ ꯂꯩꯗ
ꯍꯥꯎꯋꯣ
ꯀꯥꯏꯗ ꯂꯩꯕ꯭ꯔꯥ ꯑꯗꯨ ꯍꯥꯡꯕ ꯇꯟꯕ ꯍꯧꯔꯦ ꯑꯩ ꯂꯥꯛꯑꯣꯏꯗ ꯑꯗꯨꯝ ꯍꯥꯡꯕꯅꯤꯗ
ꯑ ꯑꯩꯁꯨ ꯇꯨꯒꯨꯝꯕꯅꯤ ꯃꯤ ꯑꯇꯣꯞꯄꯗꯗꯤ ꯑꯗꯨꯝ ꯍꯥꯡꯗꯦ ꯑꯩꯁꯨ ꯍꯥꯏꯁꯨ ꯍꯥꯏꯗꯤ ꯍꯪꯖꯨ ꯍꯪꯗꯦ
ꯑꯣ ꯅꯪꯅ ꯍꯥꯏꯅꯤꯡꯗ꯭ꯔꯗꯤ ꯀꯥꯏꯗꯦꯗ ꯑꯩꯗꯤ ꯑꯗꯨꯝ ꯏꯆꯝ ꯆꯝꯅ ꯍꯪꯉꯛꯄꯅꯤ
ꯍꯪ ꯍꯣꯢ ꯀꯩꯁꯨ ꯀꯥꯢꯗꯦ
ꯎꯝ ꯑꯗꯨꯗꯤ ꯅꯪꯗꯤ ꯀꯔꯤ ꯇꯧꯔꯤꯕ꯭ꯔꯣ ꯊꯕꯛ ꯇꯧꯔꯤꯕ꯭ꯔꯣ
ꯑꯣ ꯑꯩ ꯑꯗꯨꯝ ꯕꯦꯆꯦꯂꯔꯒꯤ ꯑꯃ ꯂꯣꯏꯔꯒ ꯍꯧꯖꯤꯛ ꯑꯗꯨꯝ ꯂꯩꯕꯅꯦ ꯍꯧꯖꯤꯛꯇꯤ ꯑꯩ ꯏꯟꯇ꯭ꯔꯟꯁꯤꯞ ꯇꯧꯕ ꯍꯧꯔꯅꯤ
ꯕꯦꯆꯦꯂꯔꯒꯤ ꯏꯟꯇ꯭ꯔꯟꯁꯤꯞ ꯍꯥꯏꯔꯗꯤ ꯀꯃ꯭ꯔꯁ ꯅꯠꯇ꯭ꯔꯗꯤ ꯁꯣꯁꯤꯌꯣꯒꯨꯝꯕ ꯇꯥꯔꯅꯤꯅ
ꯎꯝ ꯁꯥꯏꯟꯁꯇꯤ
ꯁꯥꯏꯟꯁꯀꯤꯗꯗꯤ ꯑꯗꯨꯗꯤ ꯅꯔꯁꯤꯡꯒꯨꯝꯕ ꯃꯦꯗꯤꯀꯦꯜ
ꯍꯣꯏ
ꯑꯗꯨꯗꯤ ꯉꯁꯥꯏ ꯄꯟꯖꯥꯕ ꯍꯥꯏꯕꯗꯣ ꯑꯣꯏꯔꯝꯃꯅꯤ ꯗꯦꯜꯂꯤꯗ ꯂꯩꯌꯦ ꯍꯟꯒꯅꯤ ꯍꯥꯏꯕꯗꯨ ꯑꯣꯏꯔꯝꯅꯤꯗ
ꯅꯠꯇꯦ ꯑꯩ ꯅꯠꯇꯦ
ꯉꯥꯎꯋꯤꯗ ꯅꯣꯏꯒꯤꯖꯦ ꯇꯥꯏꯃꯤꯡꯗꯣ ꯃꯣꯏꯅ ꯅꯝꯕꯔ ꯄꯤꯔꯝꯒꯦꯅ ꯍꯥꯏꯔꯒ ꯑꯃꯨꯛꯀ ꯆꯞ ꯆꯥ ꯂꯥꯛꯄꯗꯣ
ꯑꯃ ꯑꯃ ꯑ ꯑꯃꯈꯛꯇ ꯊꯥ ꯊꯥꯕ꯭ꯔꯥ ꯑꯩꯒꯤ
ꯑꯗꯨꯅ ꯉꯁꯥꯏ ꯅꯝꯕꯔ ꯑꯃ ꯀꯣꯜ ꯇꯧꯔꯛꯄꯗꯣ ꯑꯩ ꯏꯃꯥꯅ ꯀꯣꯜ ꯇꯧꯔꯒ ꯅꯝꯕꯔ ꯑꯇꯣꯞꯄ ꯊꯥꯔꯛꯄꯅꯦꯕ ꯊꯥꯔꯛꯄ ꯅꯠꯇꯦ ꯇꯦꯛꯁ ꯇꯧꯔꯛꯍꯟꯒꯦꯅ ꯇꯧꯍꯟꯕꯅꯦꯕ ꯑꯗꯣ ꯅꯪꯒ ꯑꯃꯥ ꯂꯥꯛꯄ ꯍꯥꯏꯇꯥꯔꯦ
ꯎꯝ
ꯎꯝ ꯀꯥꯏꯗꯦ
ꯑꯣ ꯑꯩꯉꯣꯟꯗ ꯃꯉꯣꯟꯗꯁꯨ ꯑꯗꯨꯝ ꯍꯪꯒꯦ ꯍꯥꯏ ꯑꯗꯨꯖꯨ
ꯍꯥꯡꯗ꯭ꯔꯁꯨ ꯌꯥꯔꯕꯅꯤꯗ ꯃꯥ ꯃꯁꯛ ꯈꯪꯅꯗꯕꯅꯤꯅ
ꯎꯝ
ꯅꯦꯛꯁ ꯄꯣꯔꯇꯨꯒꯟꯒꯤꯗꯤ ꯌꯦꯡꯔꯣꯏꯗꯔꯣ
ꯄꯣꯔꯇꯨꯒꯜꯒꯤꯁꯦ ꯑꯩ ꯌꯦꯡꯉꯔꯣꯏꯒꯦ ꯍꯌꯦꯡ ꯍꯧꯒꯠꯄꯗ ꯃꯣꯏ ꯄꯣꯛꯈ꯭ꯔꯦꯕ ꯍꯧꯒꯠꯄꯗ ꯗꯨꯃꯥꯅ ꯅ꯭ꯌꯨꯖ ꯇꯥꯅꯤꯡꯉꯤ ꯐꯥꯏ ꯇꯧꯅꯤꯗ ꯍꯌꯦꯡꯒꯤꯗꯤ ꯃꯣꯏ ꯍꯌꯦꯡꯒꯤꯗꯤ ꯃꯣꯏ ꯉꯝ ꯑꯥ ꯉꯝꯕꯥ ꯌꯥꯏ ꯑꯌꯨꯛꯀꯤꯗꯨꯗꯤ ꯐꯣꯔ ꯊꯥꯔꯇꯤꯗꯨꯗꯤ ꯑꯗꯣ ꯅꯦꯛꯁ ꯏꯁꯄꯦꯟꯗꯗꯤ ꯏꯁꯄꯦꯟꯗꯗꯤ ꯍꯥꯏꯕ ꯉꯝꯗꯦ
ꯢꯁꯄꯦꯟ ꯢꯁꯄꯦꯟ ꯉꯝꯅꯤꯗ ꯃꯣꯔꯅꯤꯡ ꯐꯣꯔ ꯊꯥꯔꯇꯤꯗꯨꯗꯤ ꯈꯪꯗ꯭ꯔꯦꯗ ꯉꯝꯖꯁꯅꯨ ꯀꯩꯁꯨ ꯀꯥꯏꯗꯦ ꯑꯩꯅ ꯍꯥꯟꯅꯒꯤ ꯑꯔꯖꯦꯟꯇꯅꯥꯗꯨ ꯊꯨꯅ ꯁꯤꯌꯦꯒ ꯑꯩꯗꯤ ꯍꯔꯥꯎꯅꯤ
ꯑꯠꯁꯥ ꯑꯗꯣ ꯑꯔꯖꯦꯟꯇꯤꯟꯗꯤ ꯁꯤꯗꯤ ꯁꯤꯈꯤꯔꯦꯗ ꯍꯧꯖꯤꯛꯇꯤ
ꯎꯝ ꯁꯇꯦ ꯇꯜꯒꯝꯕꯗ ꯍꯣꯏ ꯑꯩꯁꯨ ꯈꯟꯕꯅꯦ ꯑꯗꯣ ꯏꯁꯇꯦꯇꯖꯀꯨꯝꯕ ꯃꯦꯁꯤꯒꯤ ꯌꯥꯝ ꯁꯞꯄꯣꯔꯇꯤ ꯇꯧꯔꯒ ꯇꯧꯕꯗꯣ ꯑꯩꯗꯤ ꯌꯦꯡꯅꯤꯡꯗꯦꯕ ꯇꯜꯂꯦꯕ ꯑꯗꯨꯒꯤ
ꯁꯥ ꯑꯣꯈꯦ ꯀꯥꯏꯗꯦꯗ ꯑꯗꯨꯕꯨꯗꯤ ꯑꯗꯨꯝ ꯀꯔꯤ ꯍꯥꯏꯁ꯭ꯔꯥ ꯑꯥ ꯐꯦꯟ ꯐꯦꯟ ꯕꯦꯁꯇꯤ ꯑꯗꯨꯝ ꯂꯩꯗꯅ ꯑꯃ ꯑꯣꯏ
ꯍꯣꯏ ꯑꯣꯍꯣꯏ
ꯎꯝ
ꯑꯅꯤꯃꯛ ꯄꯥꯝꯗꯦ
ꯔꯣꯅꯥꯜꯗꯣꯁꯨ ꯃꯦꯁꯤꯁꯨ ꯄꯥꯝꯗꯦ
ꯍꯣꯏ ꯄꯥꯝꯗꯦ ꯑꯅꯤꯃꯛ
ꯔꯤꯌꯦꯜ ꯃꯤꯇ꯭ꯔꯤ ꯍꯥꯏꯔꯗꯤ ꯅꯪ ꯔꯣꯅꯥꯜꯗꯣ ꯄꯥꯝꯗꯕꯅꯤꯅꯦ ꯃꯣꯏ ꯂꯦꯖꯦꯟꯅꯤꯅꯦ
ꯍꯣꯏ ꯈꯪꯉꯦ ꯑꯗꯨꯁꯨ ꯑꯥ ꯍꯥꯏꯗꯤ ꯍꯣꯏ ꯑꯦꯚꯔꯦꯖꯅꯤꯗ ꯍꯥꯏꯗꯤ ꯑꯅꯤꯃꯛ ꯄꯥꯝꯗꯁꯨꯗ ꯃꯦꯁꯤꯒꯤ ꯐꯦꯟꯗꯣ ꯈꯔ ꯀꯩꯅꯣ ꯔꯣꯅꯦꯜꯗꯣ ꯌꯥꯝ ꯐꯖꯅ ꯉꯥꯡꯕꯗꯣ ꯑꯗꯨꯒꯤ ꯈꯔꯥ ꯇꯥꯟꯕ ꯑꯗꯨ
ꯑꯩꯗꯤ ꯅꯍꯥꯟ ꯑꯁ ꯍꯥꯏꯔꯣꯏꯒꯦꯗ
ꯀꯔꯤ
ꯑꯩ ꯑꯗꯨꯝ ꯅꯍꯥꯟ ꯑꯥ ꯐꯨꯜꯗꯣ ꯌꯦꯡꯕ ꯀꯥꯟꯗ ꯑꯗꯨꯝ ꯃꯦꯁꯤꯒ ꯔꯣꯅꯥꯜꯗꯣꯁꯦ ꯇꯥꯗꯕꯅꯦꯕ ꯍꯥꯏꯕꯗꯤ ꯄꯣꯔꯆꯨꯒꯜꯅ ꯉꯝꯃ꯭ꯔꯗꯤ ꯅꯍꯥꯟꯗꯣ ꯇꯥꯅꯦꯕ ꯑꯗꯨꯗꯣ ꯃꯣꯏꯅ ꯉꯝꯗ꯭ꯔꯒ ꯃꯣꯏꯒꯤ ꯑꯣꯄꯣꯅꯦꯟꯕꯨ ꯀꯜꯂꯦꯒꯥꯏ ꯍꯥꯏꯔ ꯇꯥꯏꯔꯒ ꯑꯗꯨꯝ ꯇꯧꯕ ꯑꯗꯨꯒ ꯐꯥꯔꯁꯇꯁꯨ ꯗ꯭ꯔꯣ ꯇꯥꯈ꯭ꯔꯦ ꯁꯦꯀꯦꯟꯗ ꯉꯝꯃꯦ ꯊꯥꯔꯗꯠꯇꯁꯨ ꯗ꯭ꯔꯣ ꯇꯥꯑ ꯑꯗꯨꯗ ꯃꯣꯏꯅ ꯍꯥꯏꯕꯗꯣ ꯌꯦꯡꯉꯣꯅꯦ ꯁꯦꯀꯦꯟ ꯃꯦꯠꯁꯇ ꯃꯣꯏꯅ ꯑꯃꯥꯔꯛ ꯉꯝꯃꯒ ꯋꯥꯀꯞ ꯉꯝꯕ ꯇꯥꯏꯇ ꯃꯣꯏꯅ ꯉꯥꯡꯉ ꯂꯩ
ꯉꯝꯃꯔꯣꯏ ꯉꯝꯃꯔꯣꯏ ꯅꯣꯏ ꯑꯁꯦꯡꯕꯈꯣꯡ ꯃꯣꯏ ꯀꯣꯏꯕꯨ ꯉꯝꯃꯔꯣꯏ ꯌꯥꯔꯦꯕꯣ ꯃꯣꯏꯒꯤ ꯇꯤꯝꯗꯣ
ꯃꯦꯅꯦꯖꯔ ꯐꯥꯎꯕ ꯀꯩꯁꯨ ꯇꯧꯕ ꯉꯝꯗꯦ ꯑꯗꯨꯒ ꯀꯣꯅꯥꯗꯨꯅ ꯇꯧꯅꯤꯡꯕ ꯇꯧ ꯂꯩꯔꯗꯤ ꯀꯗꯥꯏꯗꯤ ꯉꯝꯃꯅꯤ
ꯈꯔ ꯑꯍꯟ ꯑꯣꯏꯗꯅ
ꯎꯝ ꯑꯦꯠꯂꯤꯁ ꯐꯥꯔꯁꯠ ꯍꯥꯐ ꯅꯠꯇ꯭ꯔꯒ ꯁꯦꯀꯦꯟ ꯍꯥꯐꯀꯨꯝꯕꯗ ꯃꯥ
ꯎꯝ
ꯆꯪꯕꯒꯨꯝꯕ ꯊꯣꯛꯄꯒꯨꯝꯕ ꯇꯧꯔꯗꯤ ꯐꯕ ꯑꯗꯣ ꯑꯗꯨꯁꯨ ꯇꯧꯗ꯭ꯔꯦ ꯃꯣꯏ ꯐꯣꯔꯋꯥꯠꯇꯤ ꯃꯁꯥ ꯃꯁꯥꯒꯤ ꯁꯦꯜꯐ ꯔꯦꯀꯣꯔꯠ ꯇꯥꯅ ꯂꯩꯔ
ꯎꯝ ꯍꯣꯏ ꯑꯗꯨ ꯑꯗꯨ ꯑꯗꯨꯝ ꯃꯥ ꯪ ꯁꯤ ꯋꯥꯔꯜ ꯀꯞꯁꯤꯅ ꯌꯦꯡꯕ ꯀꯥꯟꯗꯤ ꯔꯤꯌꯦꯜꯃꯤ ꯇꯔꯤꯞ ꯀꯔꯅ ꯑꯗꯨꯝ ꯈꯔ ꯐꯖꯕ ꯃꯥꯜꯂꯦ